ꯍꯜꯂꯣ ꯇꯥꯕ꯭ꯔꯣ ꯀꯔꯤꯅꯣ ꯈꯪꯗ꯭ꯔꯦꯗ ꯅꯣꯡꯗꯝꯪꯒ
ꯐꯁ
ꯋꯥꯔꯦꯗ
ꯑꯣ ꯇꯥꯔꯥꯕꯣ
ꯑꯥ
ꯇꯕ ꯅꯠꯇ꯭ꯔꯣ
ꯇꯥꯏꯌꯦ
ꯎꯝ ꯑꯩꯗꯤ ꯇꯥꯗꯔꯕꯥ ꯄꯈꯌ
ꯗꯗꯥꯎ ꯌꯥꯕꯤꯤꯟ ꯗꯗꯥꯎ ꯌꯥꯕꯤꯟ
ꯎꯝ ꯑꯩꯒꯤ ꯗꯥꯎꯁꯦ ꯑꯟꯗꯥ ꯀꯌꯥꯔꯨꯛ ꯆꯥꯕꯁꯦ ꯗꯥꯎ ꯌꯥꯕꯩꯔꯥ ꯋꯥꯗ꯭ꯔꯥ ꯑꯝ
ꯑꯥ
ꯀꯩꯩꯅ ꯇꯨ ꯃꯤꯜ ꯂꯩꯏꯒ
ꯀꯝꯗꯗ ꯋꯥꯁꯂꯕ
ꯎꯝ ꯎꯝ ꯇꯔꯛꯑꯅꯤ ꯆꯥꯛ ꯆꯥꯕ ꯂꯣꯏꯔꯕꯅꯤ ꯋꯥꯕꯅꯤ
ꯅꯪꯁꯨ ꯀꯌꯥꯝ ꯀꯨꯏꯅꯅꯣ
ꯀꯔꯤ
ꯍꯥꯏꯗꯦ ꯀꯩꯗꯧꯔꯤꯅꯣ ꯍꯥꯏꯕ
ꯑꯝ ꯏꯗ ꯃꯥ ꯄꯥꯟꯗ ꯍꯥꯏ ꯀꯔꯤ ꯃꯁꯦꯜ ꯆꯥꯔꯒꯦ
ꯑꯁ ꯂꯥꯏꯕꯁꯦ ꯑꯃꯨꯛ ꯀꯩ ꯆꯥꯈꯤꯕ
ꯎꯝ ꯆꯦꯡ ꯆꯥꯕ꯭ꯔꯥ ꯆꯥꯛ ꯆꯥꯗꯕꯤꯗ
ꯆꯦꯡꯗꯨꯕꯨ ꯂꯩꯔꯗꯤ ꯑꯩ ꯀꯩ ꯋꯥꯔꯨꯔꯒꯅꯤ
ꯑꯟꯊꯄꯅꯤ ꯀꯣ ꯅꯣꯡꯗꯝꯝꯕ
ꯍꯣꯏ ꯅꯣꯏꯗꯤ ꯅꯨꯡꯉꯥꯏꯖꯔꯝꯅꯤꯗ
ꯍꯣꯏ ꯍꯣꯏꯣꯏ ꯍꯥꯎ ꯍꯥꯎꯕ ꯆꯥꯕꯅꯤꯅ ꯅꯍꯥ
ꯍ ꯍ ꯆꯗ꯭ꯔꯁꯨꯆ ꯆ ꯆꯔꯦ
ꯑꯩꯏ ꯑꯩ ꯌꯦꯡꯗꯤ ꯀꯔꯤꯇꯦ ꯑꯣꯂ ꯂꯩꯒꯅꯤ ꯅꯪꯗ
ꯁꯌꯦꯡ ꯁꯨꯃꯥꯏꯅ ꯂꯩꯗꯣꯏꯅꯤ ꯀꯩꯅꯣ
ꯐ ꯐꯩ ꯃꯨ ꯍꯣꯅꯥ ꯁꯤ ꯍꯣꯅꯥꯕꯨ ꯀꯣꯏꯁꯤ ꯑꯗꯨꯨꯝ ꯇꯨꯝꯃ ꯂꯩꯕꯦ ꯍꯥꯏꯇꯥꯔꯦ ꯍꯥ ꯅꯪꯁꯦ ꯑꯥꯕ꯭ꯔꯣꯍꯣ ꯍꯂꯣ ꯀꯔꯤꯗꯣ